ꯎꯝ
ꯐꯩꯗꯥꯧꯔꯤꯅꯣ
ꯍꯤꯞꯄꯒ ꯂꯩ ꯁꯥꯃꯟꯕꯒꯤ
ꯑꯦ ꯅꯣꯏꯗ ꯅꯨꯡꯁꯥ ꯌꯥꯝ ꯁꯥꯕ꯭ꯔꯥꯅꯦ
ꯍꯣꯏ ꯁꯥꯏ
ꯑꯁ ꯑꯩꯈꯣꯏꯗꯗꯤ ꯅꯣꯡ ꯍꯧꯖꯤꯛ ꯀꯟꯅ ꯆꯨꯔꯤ
ꯅꯣꯡ ꯆꯨꯔꯤꯌꯦ ꯅꯣꯡ ꯃꯈꯣꯟꯗꯤ ꯇꯥꯁꯨ ꯇꯥꯗꯅ
ꯇꯥꯗꯕ꯭ꯔꯣ ꯃꯈꯨꯀꯣꯟꯗꯣ
ꯇꯥꯗꯤꯗ
ꯑꯩꯈꯣꯏꯗꯣ ꯑꯩ ꯃꯈꯥ ꯈ꯭ꯋꯥꯏꯗꯒꯤ ꯃꯈꯥꯗꯣ ꯑꯗꯨꯗ ꯂꯩꯕꯒꯤꯀꯣ
ꯑꯩꯈꯣꯏ ꯃꯈꯥꯒꯤꯗꯤ ꯅꯣꯡ ꯆꯨꯔꯁꯨ ꯇꯥꯗꯦ ꯑꯗꯨ ꯃꯄꯥꯟꯗ ꯃꯊꯛꯇ ꯂꯩꯔꯗꯤ ꯇꯥꯏꯌꯦ
ꯑꯗꯨꯒꯒꯤꯔꯥ
ꯅꯣꯡ ꯆꯨꯑꯦ ꯌꯥꯝ ꯅꯨꯡꯉꯥꯏ ꯅꯣꯡ ꯍꯟꯗꯛꯁꯦ ꯁꯨꯛꯆꯨ ꯆꯨꯗꯕꯤꯒꯤꯀꯣ ꯁꯥꯍꯟꯗꯅ ꯇꯧꯕꯅꯦꯕ ꯉꯁꯤꯗꯣ ꯅꯣꯡ ꯖ꯭ꯔꯣ ꯖ꯭ꯔꯣ ꯆꯥꯏꯊꯥꯔꯛꯄꯁꯤꯗꯤ ꯌꯥꯝ ꯅꯨꯡꯉꯥꯏꯗ
ꯄꯤꯁꯇ ꯂꯩꯔꯦ ꯑꯗꯨꯗꯤ
ꯎꯝ ꯂꯩꯔꯦ ꯑꯗ ꯅꯣꯏꯕꯨ ꯀꯩ ꯌꯦꯟꯖꯥꯡꯖꯥꯔꯒꯦ
ꯃꯁꯣꯔꯤ ꯅꯣꯏ ꯍꯟꯗꯛ ꯋꯥꯀꯞꯁꯦ ꯀꯅꯥ ꯂꯧꯥꯎꯗꯧ ꯃꯥꯜꯂꯦ
ꯍꯟꯗꯛ꯭ꯔꯣ ꯈꯥꯡꯗꯦꯅꯦ ꯐ꯭ꯔꯥꯟꯁ ꯂ ꯐ꯭ꯔꯥꯟꯁ ꯂꯅꯤꯡꯉꯥꯏ ꯃꯥꯂꯦ
ꯀꯩꯒꯤ ꯐ꯭ꯔꯥꯟꯁꯇ ꯀꯩꯒꯤ ꯊꯥꯖꯔꯤꯅꯣꯅꯪ
ꯁꯥꯟꯅꯕꯗ ꯌꯥꯝ ꯍꯥꯏꯔꯦꯁꯤꯗꯤ ꯗꯗꯥꯎꯗꯥꯎꯅꯦꯗꯤꯅꯣꯜ ꯁꯨ ꯌꯥꯝ ꯍꯩꯃꯜꯂꯁꯨ ꯀꯩꯅꯣ ꯇꯧꯕꯅꯦꯕ ꯗꯥꯎ ꯌꯥꯗ꯭ꯔꯗꯤ ꯌꯥꯗꯕ ꯅꯦ ꯑꯗꯣ ꯐꯖꯅ ꯁꯥꯟꯅꯕ ꯕ꯭ꯔꯥꯖꯤꯜꯗꯣ ꯉꯔꯥꯡꯅ ꯁꯤꯈ꯭ꯔꯦꯗꯅ ꯂꯣꯏꯈ꯭ꯔꯦꯗꯅ
ꯎꯝ
ꯑꯗꯨꯅꯦꯕ ꯌꯥꯝ ꯍꯩꯅ ꯁꯅꯔꯁꯨ ꯗꯥꯎ ꯌꯥꯗ꯭ꯔꯗꯤ ꯌꯥꯗꯕꯅꯦꯕ ꯕꯣꯜꯁꯦ ꯗꯥꯎꯗ ꯂꯩꯕꯅꯦ
ꯗꯥꯎꯗꯁꯨ ꯂꯩꯌꯦ ꯑꯗꯨꯒ ꯍꯩꯕꯗꯁꯨ ꯂꯩꯕꯅꯦ ꯗꯥꯎ ꯗꯪꯅ ꯌꯥꯔꯣꯏꯅꯦ
ꯑꯣ ꯑꯗꯨꯅꯦ ꯍꯥꯏꯕꯕꯨꯗꯤ ꯂꯣꯏ ꯍꯩꯔꯒ ꯁꯅꯔꯤꯗꯅ ꯁꯥꯟꯅꯔꯁꯨ ꯕ꯭ꯔꯥꯖꯤꯜꯅꯤꯗꯅ ꯋꯥꯔꯜ ꯀꯞꯇ ꯃꯣꯏꯅ ꯑꯗꯨꯝ ꯂꯧꯔꯤꯁꯦ ꯑꯣ ꯂꯧꯔꯁꯨ ꯍꯟꯗꯛꯇꯤ ꯃꯣꯏ ꯄꯣꯛꯈ꯭ꯔꯦꯗꯅ ꯑꯗꯣ ꯅꯪꯗꯤ ꯀꯅꯥꯅ ꯂꯧꯅꯤꯉꯥꯏ ꯃꯥꯟꯕ꯭ꯔꯥꯅꯦ
ꯃꯦꯁꯤ ꯑꯔꯖꯦꯟꯇꯤꯅꯥ
ꯑꯁ ꯅꯪꯁꯦ ꯃꯦꯁꯤꯗ ꯀꯩꯅꯣ ꯁꯞꯄꯣꯔꯠ ꯇꯧꯔꯤꯔꯣ
ꯅꯠꯇ꯭ꯔ ꯇꯧꯗꯗꯤ
ꯏꯁꯁ ꯑꯩꯗꯤ ꯄꯥꯝꯗꯦꯗ ꯌꯥꯝ ꯀꯩꯅꯣ ꯇꯧꯋꯦ ꯃꯃꯥꯗꯣ ꯌꯥꯝ ꯀꯩꯅꯣ ꯂꯩꯃꯜꯂꯦ ꯌꯥꯝ ꯀꯥꯛꯄꯗꯣ ꯀꯞ ꯃꯥꯜꯂꯦ
ꯁꯛ ꯀꯥꯛꯄ꯫ ꯀꯥꯛꯇꯝꯅꯤꯗ ꯃꯦꯁꯤꯕꯨ ꯀꯝ ꯀꯥꯟꯗ ꯁꯛ ꯀꯥ ꯇꯧ꯫
ꯗꯤ ꯔꯣꯅꯥꯜꯗꯣꯒꯤ ꯐꯦꯟꯁꯅꯦ꯫
ꯔꯣꯅꯥꯜꯗꯣ ꯐꯦꯟꯅꯦ꯫
ꯑꯥ꯫
ꯑꯩꯅ ꯃꯦꯁꯤ ꯐꯦꯟꯅꯦ ꯑꯗꯨꯗꯤ꯫ ꯎꯅꯥꯔꯗꯤ ꯐꯨꯅꯕ ꯌꯥꯏꯅꯦ꯫
ꯑꯁ ꯄꯩꯁꯥ ꯊꯥꯅꯔꯒ ꯌꯦꯡꯁꯤꯔꯣ꯫
ꯄꯣꯔꯇꯨꯒꯥꯜꯗꯤ ꯉꯁꯤ ꯂꯩꯍꯧꯔꯅꯤꯌꯦ꯫
ꯑꯦꯁ ꯂꯩꯍꯧꯔꯣꯏꯗ꯫ ꯐꯖꯅ ꯁꯥꯟꯅꯕ ꯍꯥꯏꯕꯅꯦ꯫ ꯃꯦꯁꯤꯗꯣ ꯍꯥꯁꯟꯅꯕꯕꯨꯗꯤ ꯌꯥꯝ ꯍꯥꯏꯩꯌꯦꯕ ꯃꯁꯛꯇꯣ ꯀꯩꯅꯣ ꯀꯥꯛꯃꯟꯗꯅ꯫ ꯌꯥꯝ ꯀꯩꯅꯣ ꯇꯧꯋꯦꯕ ꯍꯩꯄꯥ ꯍꯩꯁꯤꯡ ꯇꯧꯕꯗꯣ ꯇꯧꯃꯟꯕꯒꯤ ꯍꯥꯏꯅꯗꯦ ꯑꯩꯗꯤ꯫
ꯑꯗꯨꯗꯤ ꯔꯣꯅꯥꯜꯗꯣꯅꯦ ꯀꯩꯅꯣ ꯍꯥꯏꯕ ꯍꯥꯏꯁꯤꯡ꯫ ꯇꯧꯔꯤ ꯑꯗꯨꯗꯤ ꯃꯦꯁꯤꯗꯤ ꯇꯧꯗꯕꯅꯦ꯫ ꯎꯝ ꯆꯥꯃꯝꯃꯅꯤ꯫
ꯇꯝꯃꯦꯕ ꯃꯥꯒꯤ꯫ ꯗꯤꯑꯧ ꯃꯌꯥꯝ ꯊꯥꯒꯠꯂꯤꯗꯣ ꯌꯦꯡꯉꯣ ꯑꯗꯨꯗ ꯀꯩꯅꯣ ꯇꯧꯕꯅꯦ꯫
ꯑꯩ ꯑꯩ ꯏꯆꯥ ꯅꯨꯨꯄꯥꯁꯨ ꯔꯣꯅꯥꯜꯗꯣꯒꯤ ꯐꯦꯟꯅꯦ꯫ ꯑꯩꯁꯨꯅꯦ꯫ ꯑꯩ ꯅꯨꯄꯥꯅꯀꯣ ꯃꯤꯁꯤꯗ ꯑꯃꯨꯛ ꯑꯣꯟꯈꯤꯕ ꯋꯥꯅꯤꯗ꯫
ꯅꯨꯄꯥꯗꯤ ꯑꯌꯥꯝꯕ ꯃꯦꯁꯤꯗ ꯁꯄꯣꯔꯠ ꯇꯧꯅꯤ꯫ ꯅꯨꯄꯤꯅ ꯑꯌꯥꯝꯕ ꯔꯣꯅꯥꯜꯗꯣꯗ꯫
ꯃꯆꯥꯅꯨꯄꯥ ꯑꯦ ꯑꯩ ꯅꯨꯄꯥꯅ ꯍꯥꯏꯔꯤꯅꯤ ꯅꯆꯥꯅꯨꯄꯥꯒ ꯅꯪꯒ ꯀꯩꯅꯣ ꯇꯧ ꯀ꯭ꯔꯣ ꯍꯥꯏꯕꯀꯣ ꯔꯣꯅꯥꯜꯗꯣꯒꯤ ꯐꯦꯟ ꯑꯣꯏꯔꯗꯤ ꯍꯥꯏꯔꯦ ꯍꯣꯏ ꯏꯕꯥꯅꯤ ꯈꯤꯇ ꯀꯩꯅꯣ ꯇꯧꯅꯤ ꯍꯥꯏꯔꯒ ꯂꯩꯕꯅꯦ꯫
ꯕ꯭ꯔꯥꯖꯤꯜꯗꯣ ꯁꯥꯟꯅꯕ ꯌꯥꯝ ꯍꯥꯏꯔꯒ ꯀꯩꯅꯣ ꯇꯧ ꯀꯩꯗꯧꯕꯒꯤꯔ꯫
ꯕ꯭ꯔꯥꯖꯤꯜ ꯌꯥꯗꯔꯦ ꯁꯤꯃꯤ ꯐꯥꯎ ꯀꯥꯕ ꯉꯝꯗ꯭ꯔ꯫ ꯇꯨ ꯊꯥꯎꯖꯟ ꯇ꯭ꯋꯦꯟꯇꯨ ꯒꯤ ꯋꯥꯔꯜ ꯀ꯫ ꯠꯇꯁꯨ ꯁꯤꯃꯤ ꯀꯥꯕ ꯉꯝꯗ꯭ꯔꯦ ꯍꯟꯗꯛꯁꯨ ꯀ꯭ꯋꯥꯇꯔ ꯐꯥꯏꯅꯦꯜ ꯐꯥꯎ ꯀꯥꯕ ꯉꯝꯗ꯭ꯔꯦ꯫
ꯎꯝ ꯍꯥꯟꯅꯗꯤ ꯃꯣꯏ ꯈꯛꯇ ꯑꯗꯨꯝ ꯂꯧꯔ ꯂꯥꯛꯄꯅꯤꯀꯣ꯫
ꯍꯣꯏ ꯍꯥꯟꯅꯕꯨꯗꯤ ꯂꯧꯔꯝꯃꯦ ꯑꯣ ꯍꯟꯗꯛꯇꯤ ꯌꯥꯗ꯭ꯔꯦ꯫
ꯃꯣꯏꯗꯨ ꯑꯅꯧꯕ ꯁꯤꯟꯕꯤꯔꯣ ꯀꯩꯗꯧꯕꯔꯣ ꯌꯥꯝꯅ꯫ ꯑꯍꯟ ꯑꯣꯏ ꯂꯤꯕꯩꯔꯣ꯫
ꯑꯅꯧꯕ ꯑꯉꯥꯡ ꯑꯉꯥꯡ ꯑꯅꯧꯕ ꯌꯥꯝꯕ ꯑꯗꯨꯒꯤꯅꯤꯅꯦ꯫
ꯑꯣ꯫ ꯑꯗꯨ ꯑꯣꯏꯔꯝꯝꯕꯅꯦ ꯍꯥꯟꯅ ꯑꯔꯕꯁꯤꯡꯗꯤ ꯁꯥꯟꯅꯕꯗꯣ ꯐꯖꯅ ꯌꯦꯡ꯫ ꯅꯨꯡꯉꯥꯏꯌꯦꯕ ꯑꯗꯣ ꯅꯣꯏ꯫ ꯌꯦꯡꯕꯗꯣ ꯇꯤꯚꯤꯗ ꯌꯦꯡꯕ꯭ꯔꯥ ꯐꯣꯟꯗ ꯌꯦꯡꯕ꯭ꯔꯣ꯫
ꯐꯣꯟꯗ ꯌꯦꯡꯉꯦꯅ ꯐꯃꯨꯡꯗꯒꯤ ꯑꯗꯨꯝ ꯌꯦꯡꯉꯦꯅ꯫
ꯑꯝꯇ ꯌꯦꯡꯕꯗꯣ ꯅꯨꯡꯉꯥꯏꯕ꯭ꯔꯅꯦ ꯑꯃ ꯆꯥꯗꯕꯣ
ꯅꯨꯡꯉꯥꯏꯇꯁꯨ ꯍꯟꯗꯛꯁꯦ ꯃꯅꯤꯄꯨꯔꯁꯤ ꯏꯔꯥꯡ ꯐꯠꯇꯦꯅꯦ ꯇꯧꯔꯤꯁꯦ꯫
ꯑꯣ ꯅꯣꯏ ꯈꯨꯟꯗꯁꯨ꯫ ꯅꯣꯏ ꯈꯨꯟꯗꯁꯨ ꯑꯗꯨꯃꯥꯏꯅ ꯇꯧꯔꯒ ꯂꯩꯕ꯭ꯔꯣ꯫
ꯇꯧꯔꯒ ꯂꯩꯌꯦ꯫
ꯑꯣ ꯍꯣꯏ ꯁ꯭ꯋꯥꯏꯗꯗꯤ ꯄꯤꯁꯇ ꯂꯩꯔꯦ꯫ ꯗꯒꯤ꯫ ꯑꯗꯨ ꯍꯣꯠ ꯀꯥꯞ ꯌꯦꯡꯕꯗꯣ ꯑꯦꯁ ꯅꯨꯡꯉꯥꯏꯈ꯭ꯔꯖꯥꯠꯅꯤ ꯔꯤꯐ꯭ꯔꯦꯁꯃꯦꯟꯒ ꯊꯣꯛꯑꯗꯅ꯫ ꯄꯥꯔꯇꯤ ꯃꯣꯏ ꯃꯣꯏ ꯀꯩꯅꯣꯗꯣ ꯐꯦꯟ ꯃꯌꯥꯝꯗꯣ ꯄꯩꯁꯥꯒ ꯊꯥꯅꯗꯅ ꯅꯣꯏ ꯄꯔꯗꯤ ꯁꯤ ꯆꯥꯅꯤꯡꯉꯥꯏ ꯀꯣ ꯅꯣꯏ ꯉꯝꯃꯗꯤ ꯑꯗꯨꯃꯥꯏꯅ ꯆꯥꯅꯤꯀꯣ ꯇꯧꯔꯒꯀꯣ ꯐꯨꯠꯕꯣꯜ ꯍꯟꯗꯛꯇꯤ ꯌꯥꯝ ꯅꯨꯡꯉꯥꯏ
ꯌꯥꯝ ꯅꯨꯡꯉꯥꯏꯔꯦ ꯑꯩꯈꯣꯏꯁꯨ ꯑꯗꯨꯝ ꯅꯨꯡꯉꯥꯏꯗ ꯑꯩꯈꯣꯏꯁꯨ ꯐꯣꯟꯗ ꯌꯦꯡꯕꯗꯣ ꯑꯗꯨꯝ ꯏꯟꯇꯔꯦꯁ ꯂꯩꯗ ꯅꯨꯡꯉꯥꯏ
ꯅꯠꯇꯦꯗ ꯐꯣꯟꯗ ꯌꯦꯡꯕꯒ ꯇꯤꯚꯤꯗ ꯌꯦꯡꯕꯗꯣ ꯃꯤ ꯃꯌꯥꯝ ꯌꯦꯡꯕꯒ ꯆꯞ ꯃꯥꯟꯅꯔꯣꯏꯗ ꯅꯪꯁꯨ
ꯍꯣꯏ ꯑꯗꯨꯕꯨꯗꯤ ꯑꯈꯣꯏꯁꯨ ꯐꯥꯏꯅꯦꯜꯗꯗꯤ ꯑꯗꯨꯝ ꯃꯤ ꯃꯌꯥꯝ ꯌꯦꯡꯃꯤꯟꯅꯅꯤꯗ ꯁꯣꯏꯗꯅ
ꯂꯥꯎꯅꯗꯅꯀꯣ ꯑꯦꯁ ꯃꯤ ꯃꯌꯥꯝꯗ ꯏꯆꯥ ꯅꯨꯨꯄꯥꯒ ꯑꯩꯒꯀꯣ ꯑꯩ ꯅꯨꯄꯥꯒꯀꯣ ꯃꯥ ꯐꯦꯟ ꯃꯌꯥꯝꯗꯣ ꯇꯥꯎꯕꯗ ꯑꯦꯁ ꯄꯩꯁꯥꯒ ꯊꯥꯅꯗꯅꯀꯣ
ꯎꯝ
ꯀꯩꯅꯣ ꯇꯧꯕꯅꯤꯗ
ꯍꯟꯗꯛꯇꯤ ꯁꯣꯏꯗ꯭ꯔꯕꯅꯤꯗ ꯑꯥꯔꯖꯦꯟ ꯇꯤꯅꯥꯅ ꯂꯧꯔꯅꯤꯗ ꯃꯦꯁꯤ ꯂꯩ ꯂꯩꯅ ꯂꯧꯔꯗꯤ ꯀꯅꯥꯅ ꯂꯧ
ꯏꯁ ꯃꯊꯟꯇꯅ ꯍꯥꯏꯌꯦ ꯍꯥꯏ ꯋꯥꯅꯦ ꯃꯊꯟꯗꯅ ꯂꯧꯕ ꯌꯥ ꯄꯣꯟ ꯇꯦꯗ
ꯑꯣ ꯅꯍꯥꯟ ꯇꯨ ꯊꯥꯎꯖꯟ ꯇ꯭ꯋꯦꯟ ꯇꯤꯇꯨꯒꯤ ꯋꯥꯜ ꯀꯞꯇꯁꯨ ꯂꯧꯗꯣ ꯌꯦꯡꯉꯣꯗꯅ
ꯑꯁ ꯍꯥꯟ ꯍꯥꯟꯅ ꯂꯧꯔꯁꯨ ꯍꯟꯗꯛꯇꯤ ꯂꯧꯕꯗꯣ ꯉꯝꯅꯤꯉꯥꯏ ꯃꯥꯟꯗꯦ
ꯉꯝꯅꯤꯗ ꯀꯩꯒꯤ ꯉꯝꯃꯣꯏꯗꯕ ꯔꯣꯅꯥꯜꯗꯣꯗꯤ ꯍꯣꯔꯦꯟ ꯅꯨꯡꯗꯥꯡ ꯄꯨꯡ ꯀꯌꯥꯗꯔ ꯂꯩꯕꯗꯣ ꯕꯥꯔꯣ ꯃꯈꯥꯏꯔ ꯑꯗꯨꯝ ꯔꯣꯅꯥꯜꯗꯣꯗꯤ ꯂꯩꯍꯧꯔꯅꯤ
ꯌꯥꯔꯦꯗ ꯁꯟꯅꯕꯣ ꯁꯟꯅꯗꯤ ꯀꯁꯤꯗ ꯑꯗꯨꯃꯥꯏ ꯍꯥꯏꯔꯒꯅꯣ ꯗꯥꯎ ꯂꯩꯇꯦ ꯗꯨꯃꯥꯏꯅ ꯍꯥꯏꯔꯛꯀꯅꯣ ꯇꯥꯅꯤꯡꯗꯦ ꯑꯗꯨ ꯅꯣꯏ ꯅꯣꯏ ꯀꯩ ꯀꯩ ꯊꯕꯛ ꯇꯧꯔꯤꯅꯣ ꯍꯧꯖꯤꯛꯀꯥꯟꯁꯦ ꯂꯧ ꯁꯨꯕ꯭ꯔ ꯅꯣꯏ
ꯂꯧ ꯁꯨꯑꯦ ꯀꯩꯅꯣ ꯔꯣꯅꯥꯜꯗꯣꯒꯤ ꯋꯥꯔꯤ ꯂꯣꯏꯗ꯭ꯔꯤꯀꯥꯟꯗ ꯂꯧꯒꯏ ꯍꯥꯏꯁꯦ
ꯑꯁ ꯅꯪꯗꯣ ꯔꯣꯅꯥꯜꯗꯣꯕꯨ ꯀꯩꯅꯣ ꯌꯥꯝ ꯍꯟꯊꯅ ꯍꯥꯏꯕꯒꯤ ꯇꯥꯅꯤꯡꯗ꯭ꯔꯦ ꯑꯩ
ꯍꯟꯊꯅ ꯍꯥꯏꯕ ꯅꯠꯇꯦꯅꯦ
ꯅꯪ ꯁꯅꯥ ꯐ ꯁꯅꯗ꯭ꯔꯤꯀꯥꯟꯗ ꯅꯪꯅ ꯄꯣꯔꯅꯤ ꯄꯣꯔꯅꯤ ꯍꯥꯏꯕꯗ ꯗꯥꯥꯎ ꯂꯩꯇꯦ
ꯑꯣ ꯑꯗꯨ ꯑꯩ ꯍꯥꯏꯒꯦꯕ ꯑꯩ ꯍꯥꯏꯕꯗꯣ ꯇꯥꯎꯕ ꯍꯥꯟꯅꯗꯤ ꯌꯥꯝ ꯍꯩꯔꯝꯃꯦꯕ ꯔꯣꯅꯥꯜꯗꯣꯁꯦ ꯑꯗꯣ ꯍꯧꯖꯤꯛꯇꯤ ꯑꯍꯟꯁꯨ ꯑꯣꯏꯔꯛꯈ꯭ꯔꯦ ꯌꯥꯁꯨ ꯌꯥꯗ꯭ꯔꯦꯕ ꯃꯥꯁꯦ ꯑꯗꯨ ꯃꯦꯁꯤꯁꯨ ꯍꯣꯏ ꯍꯥꯟꯅꯁꯨ ꯍꯩꯔꯝꯃꯦ ꯍꯧꯖꯤꯛꯁꯨ ꯍꯩꯔꯤꯕ ꯃꯦꯁꯤꯗꯤ ꯑꯗꯨ ꯁꯣꯟꯕꯨꯗꯤ ꯈꯔ ꯁꯣꯟꯈ꯭ꯔꯦꯀꯣ ꯑꯗꯨ ꯑꯣꯏꯔꯁꯨ ꯔꯣꯅꯥꯜꯗꯣꯒ ꯃꯦꯁꯤꯗꯤ ꯈꯦꯠꯅꯔꯦꯕ ꯍꯟꯗꯛꯇꯤ ꯃꯦꯁꯤꯗꯤ ꯍꯜꯂꯁꯨ ꯌꯥꯝ ꯍꯟꯗ꯭ꯔꯦꯕ
ꯑꯗꯣ ꯃꯤꯁꯤꯗꯣ ꯃꯦꯁꯤꯅ ꯑꯍꯟ ꯑꯣꯏꯕ꯭ꯔꯥ ꯔꯣꯅꯥꯜ ꯗꯣꯅ ꯑꯍꯟ ꯑꯣꯏꯔꯝꯃꯨꯅꯤ
ꯍꯣꯏ ꯔꯣꯅꯥꯜꯗꯣꯅ ꯑꯍꯟ ꯑꯣꯏꯌꯦ ꯑꯗꯨꯕꯨꯗꯤ ꯆꯍꯤ ꯑꯅꯤꯔꯥ ꯍꯜꯂꯦ
ꯑꯣ ꯑꯦ ꯔꯣꯅꯥꯜꯗꯣꯗꯣ ꯌꯥꯝ ꯑꯉꯥꯡ ꯑꯣꯏꯅ ꯎꯏꯀꯣ
ꯍꯣꯏ ꯃꯣꯏ ꯃꯥꯅ ꯑꯃꯀ ꯐꯤꯠꯅꯦꯁꯇꯣ ꯀꯩꯅꯣ ꯑ ꯌꯥꯝꯅ ꯅꯍꯥ ꯑꯣꯏꯅ ꯎꯕꯅ ꯃꯁꯛꯇꯣ ꯃꯥ
ꯑꯦꯛꯁꯔꯁꯥꯏꯁꯀꯨꯝꯕ ꯇ꯭ꯔꯦꯅꯤꯡꯒꯨꯝꯕ ꯇꯧꯕꯗꯣ
ꯑꯣ ꯑꯩꯗꯤ ꯃꯥꯗꯣ ꯑꯉꯥꯡ ꯈꯔ ꯑꯣꯏꯔꯝꯒꯅꯤ ꯑꯗꯨꯒ ꯃꯤꯦꯁꯤꯗꯨꯅ ꯑꯍꯟ ꯑꯣꯏꯔꯝꯒꯅꯤ ꯍꯥꯏꯕꯅꯦ ꯑꯩꯒꯤ ꯋꯥꯈꯜꯗꯤ
ꯎꯅꯥꯗꯣ ꯑꯩꯈꯣꯏꯗꯤ ꯅꯤꯁꯥꯒꯨꯝꯕ ꯆꯥꯗ꯭ꯔꯦ ꯇꯥꯏꯇꯨꯒꯨꯝꯕ ꯀꯩꯅꯣ ꯍꯥꯞꯇꯦ ꯑꯗꯨꯒꯤꯅꯤ
ꯑꯣ ꯅꯤꯁꯥ ꯆꯥꯗꯕꯁꯦ ꯍꯛꯆꯥꯡꯗꯤ ꯐꯕ ꯃꯥꯜꯅꯤꯀꯣ
ꯑꯣ ꯐꯕ
ꯑꯗꯨ ꯅꯪ ꯅꯍꯥꯟꯥꯏ ꯅꯪ ꯅꯍꯥꯟꯋꯥꯏꯁꯨ ꯅꯤꯁꯥ ꯆꯥꯏꯗꯨꯅ ꯍꯧꯖꯤꯛꯇꯤ ꯇꯣ ꯑꯕꯣ
ꯃꯔꯛ ꯃꯔꯛꯇ ꯇꯧꯔꯤꯗ ꯑꯗꯨꯕꯨꯗꯤ ꯅꯨꯄꯥꯅꯤꯅ ꯅꯨꯄꯥꯅꯤꯅ ꯑꯗꯨꯝ ꯃꯔꯛ ꯃꯔꯛꯇ ꯈꯔ ꯇꯧ ꯇꯥꯕꯅꯦ ꯀꯩꯅꯣ
ꯄꯥꯊꯣꯛꯑꯦ ꯍꯥꯏꯕ ꯋꯥꯅ ꯍꯥꯏꯕ ꯅꯠꯇꯦ ꯃꯇꯨ ꯃꯆꯥꯕꯨ ꯑꯇꯣ ꯃꯆꯥꯕꯨ ꯂꯨꯅ ꯇꯧꯕ ꯃꯥ ꯏꯃꯨꯡ ꯃꯅꯨꯡꯒꯤ ꯌꯥꯝ ꯈꯟꯕ ꯑꯗꯨꯒꯨꯝꯕꯗꯨꯅ ꯅꯨꯄꯥ ꯊꯣꯛꯑꯦ ꯍꯥꯏꯕꯅꯦ
ꯍꯣꯏ ꯑꯗꯨ ꯌꯨ ꯊꯛ ꯌꯨꯊꯛꯏꯁꯦ ꯅꯨꯄꯥ ꯊꯣꯛꯑꯦ ꯍꯥꯏꯕ ꯍꯥꯏꯗꯤ ꯍꯥꯏꯗꯦꯗꯅ ꯑꯩꯅ ꯑꯩ ꯍꯥꯏꯕꯗꯤ ꯅꯨꯄꯥ ꯑꯃ ꯑꯣꯏꯕꯒꯤ ꯊꯛꯄ ꯍꯩꯕ ꯑꯗꯨꯒꯤ ꯑꯗꯨꯝ ꯃꯔꯛ ꯃꯔꯛꯇ ꯆꯥꯔꯤ ꯍꯥꯏꯕꯅꯤ ꯀꯩꯅꯣ
ꯏꯁ ꯑꯗꯨꯒꯨꯝꯕ ꯄꯣꯠꯇꯨꯕꯨ ꯍꯛꯆꯥꯡꯁꯨ ꯐꯔꯣꯏꯗꯕꯕꯨ ꯀꯩꯒꯤ ꯄꯥꯏꯔꯤꯕ
ꯑꯣ ꯇꯣꯏꯅ ꯅꯨꯡꯇꯤ ꯇꯣꯏꯅ ꯅꯨꯡꯇ ꯁꯛꯇꯤꯒꯤ ꯊꯛꯑꯗꯤ ꯐꯠꯇꯦ ꯑꯗꯨ ꯑꯩꯈꯣꯏꯗꯤ ꯍꯞꯇꯥꯗ ꯑꯃꯔꯛ ꯀꯨꯝꯕ ꯊꯥꯗ ꯑꯅꯤꯔꯛ ꯀꯨꯝꯕ ꯑꯗꯨꯅꯤ ꯀꯩꯅꯣ
ꯑꯦꯁ ꯑꯗꯨꯕꯨꯣ ꯃꯤꯗꯤ ꯆꯍꯤ ꯑꯃꯗ ꯑꯃ ꯑꯅꯤꯒꯨꯝꯕ ꯊꯛꯑꯦ ꯍꯥꯏꯔꯒ ꯅꯪꯗꯤ ꯍꯞꯇꯥꯗ ꯑꯃꯔꯥ ꯅꯣꯏꯅ ꯇꯨ ꯆꯩꯗ꯭ꯔꯣ
ꯆꯩꯗꯨꯗ ꯑꯩ ꯅꯨꯄꯤ ꯃꯔꯛ ꯃꯔꯛꯇꯗꯪ ꯊꯛꯄꯇꯕꯨ ꯀꯩꯒꯤ ꯆꯩꯗꯧꯕ ꯆꯩꯔꯗꯤ ꯃꯥ ꯆꯩ ꯆꯥꯗꯧꯅꯦ ꯀꯩꯅꯣ
ꯑꯦꯁ ꯅ ꯅꯇꯨ ꯅꯠꯇꯨꯁꯦ ꯌꯥꯝ ꯐꯥꯏ ꯃꯥꯜꯂꯦ ꯑꯩꯒꯤ ꯑꯩꯒꯤ ꯅꯨꯄꯥ ꯑꯩꯒꯤ ꯅꯨꯄꯥ ꯑꯗꯨꯃꯥꯏꯅ ꯇꯧꯔꯗꯤ ꯑꯩꯗꯤ ꯀꯩꯅꯣ ꯇꯧꯅꯤꯗ ꯑꯩꯗꯤ ꯌꯥꯗꯦ ꯅꯪ ꯅꯠꯇꯣꯗꯤ ꯀꯩꯀꯩ ꯊꯕꯛ ꯁꯨꯔꯤꯕꯁꯦ
ꯑꯩ ꯏꯇꯨꯁꯦ ꯍꯧꯖꯤꯛ ꯌꯨꯝꯗ ꯑꯗꯨꯝ ꯂꯩꯔꯤ
ꯐꯤ ꯁꯥꯕ꯭ꯔꯣ
ꯐꯤ ꯁꯥꯗꯦꯗ
ꯑꯗꯨꯝ ꯌꯨꯝꯗ ꯂꯩꯕ꯭ꯔꯣ
ꯍꯥ
ꯑꯗꯨꯝ ꯌꯨꯝꯗ ꯂꯩꯕ꯭ꯔꯣꯕ
ꯍꯣꯏ ꯌꯨꯝꯗ ꯂꯩꯌꯦ ꯑꯩꯅ ꯊꯕꯛ ꯑꯩꯅ ꯄꯩꯁꯥꯒꯨꯝꯕ ꯄꯨꯔꯛꯅꯤꯅ ꯃꯥ ꯌꯨꯝꯗ ꯅꯨꯡꯉꯥꯏꯅ ꯊꯝꯃꯦ ꯑꯅ
ꯑꯣ ꯑꯗꯨ ꯔꯣꯝꯗꯗꯤ ꯑꯃꯨꯛ ꯐꯩꯌꯦ ꯅꯪ ꯅꯨꯄꯤꯗꯨꯁꯨ ꯈꯜꯂꯝꯕꯅꯤꯗ ꯑꯁ ꯑꯩ ꯅꯨꯄꯥꯁꯦ ꯊꯕꯛ ꯀꯟꯅꯗꯤ ꯌꯥꯝ ꯁꯨꯑꯦ ꯑꯗꯨꯕꯨ ꯑꯗꯨꯗꯤ ꯌꯥꯝ ꯅꯨꯡꯉꯥꯏꯌꯦ ꯌꯥꯝ ꯊꯥꯒꯠꯂꯦ ꯑꯗꯨꯒ ꯃꯔꯛ ꯃꯔꯛꯇ ꯊꯛ ꯀꯛꯄꯗꯨꯗꯤ ꯅꯨꯡꯉꯥꯏꯇꯦ ꯈꯜꯂꯝꯒꯅꯤꯗꯅ ꯃꯇꯨꯁꯨ
ꯈꯟꯗꯦ ꯍꯥꯏꯗꯦ ꯃꯥꯗꯤ
ꯑꯦꯁ ꯅꯪꯉꯣꯟꯗ ꯅꯪ ꯀꯤꯕ ꯑꯣꯏꯔꯝꯃꯅꯤ
ꯍꯥꯏꯗꯤ ꯊꯜꯂꯛꯑꯁꯨ ꯈꯪꯗꯕꯅꯤꯗ ꯁꯛꯇꯣ ꯌꯨ ꯊꯛꯑꯦ ꯍꯥꯏꯕ ꯁꯛ ꯎꯊꯣꯛꯇꯝꯅꯤꯗ